ꯂꯧ ꯀꯥꯏꯁ
ꯍꯜꯂꯣ ꯍꯜꯂꯣ ꯅꯨꯡꯉꯥꯏꯔꯤꯕ
ꯋꯥꯏ
ꯀꯔꯤ ꯅꯨꯡꯉꯥꯏꯔꯤ ꯌꯥꯝꯅ
ꯑ ꯑꯗꯨꯃꯥꯏꯅ ꯂꯩꯕꯤꯌꯨ ꯅꯨꯡꯉꯥꯏ ꯅꯨꯡꯉꯥꯏꯅ ꯅꯨꯡꯉꯥꯏ ꯅꯨꯡꯉꯥꯏꯅ ꯂꯩꯕꯤꯌꯨ
ꯅꯒ
ꯌꯥꯝ ꯁꯨꯗ꯭ꯔꯦ
ꯊꯌꯦ
ꯍ
ꯀꯪꯇ꯭ꯔꯦꯇ ꯇ ꯇꯝꯄ ꯇꯦ
ꯑꯩꯁꯦ ꯃꯤ ꯒ꯭ꯔꯥꯎꯟ ꯑꯩꯈꯣꯏ ꯒ꯭ꯔꯥꯎꯟꯗ ꯑꯝꯇ ꯌꯦꯡꯉꯦ ꯃꯤ ꯁꯥꯟꯅꯕ ꯊꯣꯛꯅꯕ ꯑꯝꯇ ꯌꯦꯡꯉꯦ
ꯀꯔꯤ ꯁꯥꯟꯅꯕꯅꯣ ꯍꯥꯏꯁꯦ
ꯑꯣ ꯑꯗꯨꯝ ꯁꯥꯟꯅꯩꯗ ꯑꯩꯈꯣꯏꯁꯦ
ꯑꯅꯧ ꯑꯗꯨꯗꯗꯤ ꯀꯩꯅꯣ ꯑꯣꯏꯔꯣꯏꯗ꯭ꯔꯣ ꯍꯥꯏꯗꯤ ꯁꯥꯏꯠꯀꯤ ꯃꯈꯣꯜ ꯇꯥꯔꯣꯏꯗ꯭ꯔꯣ
ꯑꯥ ꯑꯥ ꯍꯧꯖꯤꯛꯇꯤ ꯀꯩꯅꯣꯗꯅꯦ ꯑꯩ ꯀꯩꯅꯣꯗꯅꯦ ꯑꯩꯈꯣꯏ ꯍꯣꯁꯇꯦꯜꯗ ꯌꯦꯡꯈꯤ ꯊꯥꯗꯣꯏꯅꯦꯗ ꯥꯎꯗꯠꯇ ꯑꯩꯣꯏ ꯑꯩ ꯐ꯭ꯂꯣꯔꯗ ꯀꯤꯡ ꯊꯔꯒ ꯂꯩꯕ ꯍ ꯍꯟꯗꯛꯇꯤꯀꯣ ꯍꯥꯟꯅꯗꯤ ꯀꯩ ꯍꯥꯏꯁꯤ꯭ꯔꯥ ꯃꯤ ꯌꯥꯝꯃꯝꯕꯗꯣ ꯁꯤꯗ ꯂꯩ ꯑꯗꯨꯒꯤ ꯌꯥꯝ ꯂꯥꯛꯑꯝꯕꯅꯦꯕ ꯑꯗꯣ ꯍꯧꯖꯤꯛꯇꯤ ꯀꯩ ꯍꯥꯏꯇꯥꯔꯦ ꯂꯣꯏ ꯌꯨꯝ ꯆꯠꯅꯕꯅꯦ ꯇꯤꯛ ꯇꯤꯛꯑꯒ
ꯑꯣ ꯁꯨꯇꯤ ꯊꯥꯏꯔꯕ ꯍꯧꯖꯤꯛꯁꯦ
ꯑꯥ ꯑꯥ ꯑꯗ ꯑ ꯑꯇꯩ ꯑꯇꯩ ꯑꯇꯩ ꯀꯣꯔꯁ ꯈꯣꯏꯗꯣ ꯃꯣꯏꯗꯤ ꯀꯩꯅꯣ ꯏꯟꯇꯔꯟ ꯂꯩꯇꯕ ꯑꯩꯈꯗꯤ ꯂꯣꯏ ꯌꯨꯝ ꯆꯠꯅ ꯑꯗꯣ ꯑꯩꯈꯣꯏꯁꯨ ꯆꯠꯄ ꯌꯥ ꯌꯥꯗꯤ ꯌꯥꯕ ꯅꯦꯕꯀꯣ ꯑꯗꯣ ꯑꯩꯈꯣꯏꯅ ꯁꯤꯗ ꯇꯧꯔ ꯂꯩꯍꯧꯕ ꯑꯗꯨꯒꯤ
ꯑꯣ ꯅꯪ ꯑꯗꯨ ꯃꯐꯝꯗ ꯊꯥꯗꯣꯛꯅꯤꯡꯗ꯭ꯔꯦꯕ ꯑꯂꯣ
ꯎꯝ ꯇꯥꯏ ꯇꯥꯏ
ꯇꯨꯃꯤ ꯂꯩꯒꯅꯣꯃꯦ ꯏꯁꯩ ꯑꯔꯝ ꯁꯛꯑꯣꯃꯦ
ꯑ
ꯎ
ꯑꯉꯁꯤꯗꯤ ꯑꯩꯈꯣꯏ ꯍꯣꯁꯇꯦꯜ ꯁꯤꯗ ꯄꯤꯒ ꯂꯩꯁꯤꯗꯤ
ꯄꯣꯁꯇꯣꯒ ꯀ ꯑꯥꯁ ꯀꯂꯣ ꯒ꯭ꯂꯥꯁꯀꯨꯝꯕ ꯃꯅꯨꯡꯗ ꯃꯩ ꯀꯩꯅꯣ ꯇꯧꯔꯒ ꯑꯥꯞ ꯃꯅꯤꯡꯗ ꯑꯩꯈꯣꯏ ꯑꯩꯈꯣꯏꯒꯤ ꯅꯥꯥꯡꯒꯟꯗ ꯍꯥꯏꯕ꯭ꯔꯥ
ꯀꯞꯄꯤꯡ ꯊꯦꯔꯥꯄꯤ ꯀꯞꯄꯤꯡ ꯊꯦꯔꯥꯄꯤ ꯇꯧꯕꯗꯣ
ꯑ
ꯑꯗꯨ ꯑꯗꯨ ꯑꯗꯨ ꯃꯤ ꯆꯧꯅꯔꯗ ꯑꯩ ꯃꯥꯅꯦ ꯐꯁꯦ ꯑꯗꯨꯁꯨ ꯃꯣꯏꯒꯤ ꯊꯣꯡꯗ ꯏꯁꯇꯨꯗꯦꯟꯈꯣꯏꯒꯤ ꯊꯣꯡꯅꯦꯕ ꯑꯗꯨꯗ ꯀꯄꯤꯡ ꯊꯦꯔꯄꯤ ꯑꯚꯂꯕꯜꯅ
ꯂꯩꯔꯉ
ꯑꯥ ꯑꯗꯨꯈꯣꯏꯗꯨ ꯀꯔꯤꯗ ꯐꯕ꯭ꯔꯕ ꯑꯗ ꯀꯥꯞꯄꯤꯈ꯭ꯔꯩ ꯇꯧꯕ ꯈꯣꯏꯗꯣ
ꯖꯤꯅꯦꯦꯁꯅꯤꯅ
ꯑꯩꯅ ꯍꯥꯏꯕꯗꯤ ꯏꯁꯥꯒꯤ ꯐꯕꯗ ꯑꯗꯨ ꯇꯧꯔꯒꯅꯤ
ꯀꯗꯗꯁꯨ
ꯀꯔꯤꯗ ꯀꯔꯤꯗ ꯀꯔꯤꯗ ꯐꯥꯔꯤ ꯈ
ꯑꯃ ꯀꯩꯅꯣ ꯇꯧꯕꯗꯣ ꯅꯠꯇ꯭ꯔꯣ ꯃꯩꯒ ꯆꯨꯔꯒ
ꯑꯥ ꯑꯥ ꯑꯥ ꯑꯥ ꯑꯥ ꯑꯥ ꯑꯥ
ꯑꯗꯨꯗꯣ ꯏꯁꯥ ꯑꯩꯕꯨꯗꯤ ꯌꯥꯝ ꯅꯨꯡꯉꯥꯏꯗꯤ ꯍꯥꯏꯌꯦ ꯍꯥꯏꯗꯤ ꯊꯤꯟꯗꯣꯛ ꯀꯃꯥꯏꯅ ꯍꯥꯏꯗꯅꯣ ꯄꯥꯈꯪꯗꯦ ꯑꯩꯁꯨ ꯍꯥꯏꯕ ꯍꯩꯇꯦ ꯌꯥꯝ ꯊꯤꯅ ꯏꯁꯥꯥꯁꯦ ꯌꯥꯡꯉꯦ ꯍꯥꯏꯕꯀꯣ
ꯑꯥ ꯉꯥꯡꯁꯪ ꯉꯥꯡꯉꯒ ꯑ ꯂꯧꯊꯣꯛꯑꯀꯥꯟꯗ ꯀꯥꯡꯁꯛ ꯉꯥꯡꯑ ꯂꯩꯕꯗꯣ
ꯑꯗꯨꯒ ꯑꯃ ꯂꯦꯟꯊꯠꯂꯒ ꯇꯧꯕꯗꯣ ꯏ ꯃꯌꯥꯝ ꯌꯥꯎꯕꯩꯗꯣ ꯍꯪꯕ꯭ꯔꯥ
ꯏ ꯌꯥꯎꯕ
ꯍꯣꯏ ꯂꯦꯟꯊꯠꯂꯒ ꯑꯗꯨ ꯒ꯭ꯂꯥꯁꯇꯨꯅ ꯅꯝꯁꯤꯟꯗꯣꯏꯕ ꯑꯗꯨꯒ ꯏꯁꯨ ꯊꯣꯛꯂꯛꯑꯦꯗꯅ ꯕ꯭ꯂꯦꯠ ꯀꯩꯅꯣ ꯑꯃ ꯂꯦꯟꯗꯣꯏꯅꯦꯕ ꯆ ꯆ ꯆ ꯆ ꯂꯂꯒ ꯍꯥꯞꯆꯟꯒꯈꯤꯗꯅꯦꯕꯖꯤꯣꯠꯇ
ꯐꯪꯗꯦ ꯑꯗꯨꯗꯤ ꯑꯗꯨꯒ ꯑꯃ ꯑꯩꯅ ꯀꯤꯕ ꯑꯃꯅ ꯀꯩ ꯁꯥꯔ ꯑꯃ ꯄꯤꯟ ꯅꯠꯇꯦ
ꯑꯣ ꯄꯤꯟ ꯊꯤꯟꯕꯗ
ꯑꯥ ꯑꯥ ꯃꯆꯥ ꯃꯆꯥ ꯑꯗꯨꯝ ꯃꯁꯜꯒꯨꯝꯕꯗ ꯑꯗꯨꯝ ꯐꯤꯜꯗ ꯂꯩꯕꯗꯣ
ꯍꯣꯏ ꯑꯗꯨꯒ ꯑꯃꯁꯨ ꯑꯩꯅ ꯈ꯭ꯋꯥꯏ ꯀꯤꯕ ꯑꯃ ꯂꯩ ꯂꯥꯏꯕꯛꯇ ꯇꯥꯛ ꯂꯥꯎ ꯅꯝꯃꯒ ꯏ ꯀꯥꯞꯊꯣꯔꯛꯄꯗꯣ
ꯑꯣ
ꯍꯥꯥ ꯑꯗꯨꯗ ꯀꯥꯏꯅꯣ ꯌꯦ ꯈꯪꯕ꯭ꯔꯥ
ꯂꯩꯕꯥꯛꯇ
ꯅꯠꯇꯦ ꯂꯥꯏꯕꯛꯇ ꯀꯩ ꯍꯥꯏꯕ꯭ꯔꯥ ꯀꯣꯛꯇ
ꯑꯥ ꯑꯥ
ꯀꯣꯛꯇ ꯇꯥꯛ ꯂꯥꯎ ꯊꯤꯜꯂꯒ ꯏꯗꯣ ꯀꯥꯞꯊꯣꯔꯛꯄꯗꯣ ꯄꯨꯅ ꯀꯩꯅꯣꯇꯂ
ꯑ ꯍꯪꯅꯤꯗ
ꯗ
ꯎꯝ ꯇ꯭ꯔꯥꯏ ꯇꯧꯒꯦꯔꯣ
ꯑ ꯑꯩ ꯊ ꯑꯃ
ꯀꯔꯕꯕꯥ ꯎ ꯑ
ꯇꯅꯤ ꯂꯩꯦ
ꯇꯟꯕꯤꯒꯅꯨ ꯇꯟꯕꯤꯒꯅꯨ ꯑꯁꯣꯝ ꯇꯟꯕꯤꯕꯕꯤ
ꯇꯟꯕꯤꯔꯦ ꯇꯟꯕꯤꯔꯦ
ꯑꯩ ꯑꯩꯈꯣꯏ ꯍꯣꯁꯇꯦꯜꯁꯦ ꯍꯥꯟꯅꯗꯤ ꯑꯍꯥꯟꯕ ꯂꯥꯛꯄ ꯃꯇꯝꯁꯤ ꯄꯪꯍꯧ ꯍꯣꯔꯔꯒ ꯆꯠꯊꯣꯛ ꯆꯠꯁꯤꯅ ꯌꯥꯝꯅ ꯅꯨꯡꯉꯥꯏꯔꯝꯗꯦ ꯍꯧꯖꯤꯛꯇꯤ ꯁꯤ ꯂꯣꯏ ꯂꯣꯟꯈ꯭ꯔꯕꯒꯤ ꯖꯦꯜ ꯑꯗꯨꯃꯥꯏꯅ
ꯅꯣꯣꯏꯗ꯭ꯔꯦ
ꯑ ꯍꯥꯥ ꯅꯗꯤ ꯒꯤꯦꯠ ꯀꯩꯁꯦ ꯒꯦꯠꯀꯁꯦ ꯂꯣꯏꯁꯤꯟꯗ꯭꯭ꯔꯔꯤꯀꯥꯟꯗꯗꯤ ꯃꯔꯤ ꯃꯉꯥ ꯃꯐꯝ ꯑ ꯃꯔꯤ ꯃꯉꯥꯗ ꯊꯣꯛꯄ ꯌꯥꯕꯅꯦꯕ ꯍꯧꯖꯤꯛꯅ ꯒꯦꯠ ꯑꯃꯈꯛꯇ ꯉꯥꯏꯔꯦ ꯍꯧꯖꯤꯛꯅ ꯂꯣꯏ ꯊꯤꯡꯈ꯭ꯔꯕꯣꯏ ꯒꯦꯠ ꯑꯃꯇ ꯉꯥꯏꯔꯕꯗꯣ ꯁꯤꯦꯀ꯭ꯌꯨꯔꯤꯇꯤ ꯑꯗꯨꯗ ꯂꯣꯏ ꯐꯝꯕ꯭ꯔꯦ ꯑꯗꯨ
ꯃꯦꯟ ꯒꯦꯠ ꯑꯣꯏꯕꯒꯤ
ꯒꯦꯠꯇꯤ ꯃꯌꯥꯝ ꯊꯝꯕ ꯑꯗꯨ ꯑꯗꯨꯝ ꯂꯣꯜꯂ ꯊꯝꯕ ꯀꯔꯤ ꯀꯥꯟꯅꯔꯅꯣ ꯈꯪꯉꯤ ꯀꯔꯤ ꯀ ꯑꯩ ꯁꯦꯝꯦ ꯃꯤ ꯐꯪꯅꯤ
ꯑꯣ ꯀꯩꯅꯣ ꯇꯧꯕ ꯍꯥꯏꯇꯥꯔꯦ ꯆꯦꯟꯐꯝ ꯑꯣꯞꯁꯟ ꯊꯝꯃꯤꯅꯦ ꯍꯥꯏꯇꯥꯔꯦ
ꯃꯦꯟ ꯒꯦꯠꯁꯦ ꯊꯤꯡꯈ꯭ꯔꯒꯁꯨ
ꯎꯝ ꯑꯩꯈꯣꯏꯁꯨ ꯀꯤꯔꯤꯅꯦ ꯑꯗꯨꯝ ꯂꯣꯜꯂ ꯒꯤꯦ ꯑꯃ ꯃꯩ ꯁꯥ ꯐꯋꯥꯔꯗꯤ ꯀꯃꯥꯏꯁ ꯁꯣ ꯇ ꯈ
ꯆꯦꯁꯦ ꯌꯥꯝꯅ ꯆꯥꯎꯕ꯭ꯔꯕ
ꯌꯥꯝꯝ ꯅ ꯇꯥꯎꯕꯔꯁ ꯀꯁ ꯇꯥꯎ ꯐ꯭ꯂꯣꯔꯁꯦ ꯁꯦꯟ ꯐ ꯐ꯭ꯂꯣꯔ ꯇ ꯂꯩꯌꯦꯕ
ꯑꯗꯨ ꯈꯛꯇꯕ
ꯁꯕ ꯐ꯭ꯂꯣ ꯍꯣꯏ ꯁꯒꯦꯟ ꯐ꯭ꯂꯣꯣꯔ ꯐꯥꯎ ꯑꯕ ꯤꯜꯗꯤꯡꯁꯦ ꯀꯥꯏꯁꯦ ꯑ ꯑꯩꯒꯤ ꯁꯦꯞ ꯍꯥꯏꯁꯤꯔꯥ ꯌꯦꯜꯒꯤ ꯁꯦꯕ ꯍꯥꯏꯁꯤꯔꯥ
ꯍ
ꯑꯥꯏ ꯑꯣꯏꯕ
ꯍꯥꯏꯗꯤ ꯅꯨꯄꯤꯒꯤ ꯇꯣꯉꯥꯟꯅ ꯅꯨꯄꯥꯒꯤ ꯇꯣꯉꯥꯟꯅ ꯂꯩ ꯅꯠꯇ꯭ꯔꯣ
ꯍꯜ ꯗꯦ ꯂꯩ ꯅꯨꯄꯤ ꯍꯣꯏꯅ ꯑꯥ ꯀꯩꯅꯣꯗ ꯀꯝꯄꯥꯎꯟ ꯑꯃꯗ ꯑꯩꯈꯣꯏꯅ ꯀꯝꯄꯥꯎꯟ ꯑꯃꯗ ꯒꯦꯠ ꯇꯣꯀꯥꯟꯗ ꯑꯩꯈꯣꯏꯒꯤ
ꯑꯗꯨ ꯅꯨꯄꯤ ꯑꯃ ꯊꯝꯖꯤꯜꯂꯨꯅꯦ ꯀꯩꯅꯣ ꯇꯧꯅꯕ ꯏꯟꯁꯥꯡ ꯊꯤꯜꯂꯛꯅꯕ
ꯎ ꯃꯤ ꯀꯩ ꯍꯥꯏꯁꯤꯔ ꯈꯪꯅꯕ ꯂꯩꯕ ꯈꯣꯏꯁꯦ ꯑꯗꯨꯃꯥꯏꯅ ꯇꯧꯅ ꯑꯗꯨꯝ ꯊꯤꯟꯅꯅꯕꯅꯤꯅ
ꯑꯣ ꯅꯣ ꯌꯦꯡꯉ ꯈꯥꯡꯉꯦ ꯅꯪꯗ
ꯍ ꯈꯅꯤ ꯀ ꯎ ꯑꯩꯈꯣꯏꯗꯤ ꯏꯃꯥꯟꯅꯕ ꯈꯣꯏꯒꯤ ꯈꯔ ꯈꯔ ꯃꯣꯏ ꯀꯣꯗꯨ ꯆꯥꯏꯗ ꯀꯣꯏ ꯑ ꯆꯗꯔꯤ ꯃꯤ ꯊꯤ ꯂꯄꯗ ꯀꯌꯥ ꯔꯁ ꯃꯗꯤ ꯍꯥꯏ ꯀꯌꯥ ꯆ ꯏ ꯀꯥꯏꯒꯗꯅ ꯍꯥꯏꯁꯔꯦ ꯃꯤꯒ ꯋꯥ ꯉꯥꯡꯅꯕꯗꯨ
ꯃꯥꯟꯗꯦꯗ
ꯑꯣ ꯅꯪ ꯈꯪꯗꯕꯩꯅꯤꯗ ꯑꯁꯤꯁꯤꯗ ꯑꯁꯤꯁꯤ ꯍꯪꯗꯦꯅ ꯑꯗꯨꯝ ꯀꯩ ꯍꯥꯏꯁꯤꯔ ꯃꯤꯕꯨꯖꯤꯛ ꯃꯤ ꯈꯔꯁꯦ ꯀꯩ ꯍꯥꯏꯔꯦ ꯃꯤ ꯌꯥꯝ ꯈꯪꯅꯕ ꯃꯤꯒ ꯀꯧꯅꯕ ꯌꯥꯝ ꯍꯩꯕ ꯂꯩꯗꯥ ꯃꯤ ꯈꯜꯁꯦ ꯑꯗꯨꯝ ꯍꯦꯒꯅꯣꯕꯗ ꯇꯨ
ꯐꯦꯁ ꯇꯧꯕꯣꯝꯝꯕꯗ
ꯑ ꯑꯩꯁꯦ ꯃꯤ ꯈꯜꯂꯦꯕ ꯃꯤ ꯐꯖꯅ ꯈꯜꯂꯦꯕ
ꯀꯩꯅꯣ ꯈꯟꯕꯁꯦ ꯀꯔꯝꯕꯁꯦ ꯀꯔꯝꯕ ꯑꯦꯡꯒꯜꯗꯅꯣ
ꯅꯠꯇꯦ ꯅꯠꯇꯦ ꯑꯩꯩꯅ ꯍꯥꯏꯔꯤꯁꯦ ꯃꯤꯁꯦ ꯑꯩꯅ ꯑꯩꯅ ꯍꯥꯟꯅ ꯆꯨꯁ ꯇꯧꯅꯤꯡꯗꯦꯕ ꯃꯤꯅ ꯍꯥꯟꯅ ꯇꯧꯅꯤꯡꯉ ꯦ
ꯑꯦ ꯒ꯭ꯌꯥꯟ ꯇꯥꯕ꯭ꯔꯥ ꯑꯩꯅ ꯑꯩꯅ ꯆꯁ ꯑꯍꯥꯟꯕ ꯑꯩꯅ ꯈꯟꯅꯤꯡꯗꯦꯕ ꯀꯨꯏꯗ ꯃꯣꯏꯅ ꯈꯜꯂꯛꯄꯗꯣ ꯑꯥ ꯑꯥ
ꯃꯣꯏꯅ ꯀꯩ ꯍꯥꯏꯁꯤꯦ ꯀꯧꯅꯤꯡꯉꯒ ꯇꯧꯔꯛꯄꯗꯣ ꯑꯗꯨ ꯄꯥꯝꯃꯦꯕ ꯑꯩꯗꯤ ꯑꯗꯨꯏꯗꯤ
ꯑꯣꯂꯣ
ꯑꯇꯩ ꯑꯇꯩ ꯇꯧꯗ꯭ꯔꯁꯨ ꯑꯩꯗꯤ ꯍꯥꯏꯦ ꯍꯣꯏ
ꯑꯗꯨꯅ ꯑꯗꯨꯗ ꯀꯁꯤꯗ ꯅꯨꯡꯁꯤꯕ ꯑꯃꯅ ꯍꯧꯖꯤꯛꯁꯦ ꯂ ꯃꯇꯝꯅꯦꯕ ꯃꯣꯏꯒꯤꯁꯨ ꯃꯣꯏ ꯍꯥꯏꯗꯤ ꯃꯣꯏꯒꯤꯗꯤ ꯑꯗꯨꯝ ꯆꯍꯤ ꯍꯧꯕꯒ ꯍꯧꯖꯤꯛ ꯐꯥꯎ ꯑꯗꯨꯝ ꯂꯧꯕ ꯃꯇꯝꯗꯨ ꯑꯣꯏꯕꯅꯦꯕ ꯑꯗꯨ ꯃꯣꯏꯒꯤꯁꯨ ꯍꯧꯖꯤꯛꯁꯦ ꯆꯥꯛ ꯀꯩꯅꯣ ꯐꯧ ꯁꯥꯕꯕꯗꯣ ꯂꯤꯡꯕ ꯍꯥꯏꯕ꯭ꯔꯥ ꯑꯗꯨꯒꯤ ꯃꯇꯝꯅꯤꯅ ꯑꯥ ꯑꯥ ꯑꯗꯨ ꯃꯣꯏꯗꯤ ꯀꯩ ꯍꯥꯏꯁꯔꯦ ꯁꯤ ꯂꯣꯏꯔꯒ ꯑꯃꯨꯛ ꯀꯩꯅꯣ ꯆꯨꯖꯥꯛꯈꯣꯏ ꯑꯃꯨꯛ ꯊꯥꯗꯣꯏꯅꯦꯕ ꯃꯣꯏꯒꯤꯗꯤ
ꯑꯣ
ꯆꯍꯤ ꯄꯨꯂꯞ ꯆꯋꯥꯣꯏꯒꯗꯤ ꯀꯩꯅꯣꯒꯤ ꯃꯇꯝ ꯀꯩꯅꯣ ꯑꯗꯨꯝ ꯇꯧꯕꯅꯤꯅ ꯑꯗꯨ ꯍꯧꯖꯤꯛ ꯃꯇꯝꯁꯤ ꯅꯨꯡꯁꯤꯕꯅ ꯇ ꯂꯧ ꯂꯤꯉ ꯂꯩꯗ
ꯌꯥꯎꯅꯤꯡ ꯏꯗꯕ
ꯍꯣꯏ ꯑꯩꯁꯦ ꯀꯩꯅꯣ ꯑꯝꯐꯥꯎꯉꯤ ꯑꯩꯁꯦ ꯑꯝꯐꯥꯎ ꯂꯤꯡꯗ꯭ꯔꯤ ꯑꯗꯣ ꯀꯩꯅ ꯀꯔꯤ ꯀꯧꯒꯦꯅ ꯑꯩ ꯀꯅꯣ ꯑꯗꯣ ꯑꯃꯨꯛ ꯃꯨꯜꯂꯀꯥꯟꯗ ꯑꯃꯨꯛ ꯂꯧꯕꯗꯨꯣ
ꯑꯥ ꯂꯣꯛꯄꯗꯣ
ꯑꯥ ꯑꯗꯨꯗꯤ ꯇ꯭ꯔꯥꯏ ꯇꯧꯋꯦ ꯑꯗꯨ ꯑꯇꯩꯗꯤ ꯂꯤꯡꯕꯒꯨꯝꯕ ꯌꯩ ꯍꯥꯟꯅꯗꯤ ꯆꯤꯡ ꯀꯣꯏꯗꯗꯤ ꯍꯧꯖꯤꯛꯇꯤ ꯃꯦꯆꯤꯟ ꯂꯥꯛꯇ꯭ꯔꯕꯅꯤꯅ ꯃꯦꯆꯤꯟ ꯇꯧꯅꯩꯗꯅ ꯑꯗ ꯍꯥꯟꯅꯗꯤ ꯆꯤꯡ ꯈꯣꯏꯗꯗꯤ ꯃꯤ ꯍꯧꯖꯤꯛꯁꯨ ꯆꯤꯡ ꯈꯣꯏꯗꯗꯤ ꯀꯩꯅꯣꯅ ꯃꯤꯅ ꯌꯩꯕꯗꯣ ꯑꯗꯨ ꯇꯧꯅꯔꯤꯕ ꯅꯦꯕ ꯑꯗꯨꯁꯨ ꯇ ꯑꯗꯨꯁꯨ ꯌꯥꯎꯍꯧꯗꯦ ꯑꯩꯁꯦ ꯌꯥꯎꯅꯤꯡꯉꯤꯅꯦ ꯑꯗꯨ ꯅꯨꯃꯤꯠ ꯆꯨꯞꯄꯗꯤ ꯇꯧꯕ ꯉꯝꯃꯣꯏ ꯌꯥꯎꯅꯤꯡꯉꯁꯨ ꯅꯨꯃꯤꯠ ꯆꯨꯞꯄꯗꯤ ꯕꯣꯠ ꯅꯦ ꯑꯗꯨ ꯑꯗꯨꯒ ꯑꯗꯨ ꯍꯣꯏꯗꯣ ꯀꯩꯅꯣ ꯑꯩꯈꯣꯏꯒꯤ ꯏꯁꯀꯤꯟꯗ ꯑꯃꯨꯛ ꯀꯩꯅꯣ ꯇꯧꯕꯥꯗꯣ
ꯃꯨꯁꯟꯒꯅꯤ ꯑꯥ ꯁꯣꯛꯄ
ꯑꯥ ꯑꯥ ꯁꯣꯛ ꯑꯗꯨꯒ ꯍꯨꯃꯥꯒꯨꯝꯕ ꯊꯛꯑꯒ ꯊꯨꯞ ꯑꯗꯨꯝ ꯊꯨꯞꯄ ꯂꯩꯕꯗꯣ
ꯈꯪꯗꯦꯌꯦ ꯑꯗꯨꯒꯤꯗꯣ ꯑꯩꯁꯨ ꯑꯃꯨꯛꯕꯨꯛ ꯇꯧꯗ꯭ꯔꯤ
ꯑꯥ
ꯑꯗꯨꯕꯨ ꯑꯗꯨꯒꯤ ꯄ꯭ꯔꯣꯁꯦꯁꯇꯣ ꯑꯩ ꯑꯃ ꯕꯥꯎ ꯄꯥꯏꯗ꯭ꯔꯤ ꯈꯨꯠꯅ ꯊꯦꯡꯗ꯭ꯔꯤ
ꯅꯥꯄꯤꯒꯨꯝꯕꯗ ꯀꯩ ꯍꯥꯏꯇꯥꯔꯦ ꯒ꯭ꯔꯥꯎꯟ ꯒꯨꯝꯕꯗ ꯑꯣꯏꯔꯁꯨ ꯅꯥꯄꯤꯒꯨꯝꯕꯗ ꯁꯥꯟꯅꯕꯗ ꯑꯁ ꯑꯩꯈꯣꯏꯗꯤ ꯑꯥ ꯆꯔꯨꯒꯨꯝꯕꯗꯨ ꯑꯩꯁꯦ ꯁꯨꯡꯌꯥꯩ ꯌꯩꯗ꯭ꯔꯦꯕ ꯑꯗꯨ ꯃꯤꯅ ꯌꯩꯔꯒ ꯊꯝꯃꯝꯕ ꯆꯔꯨ ꯈꯣꯏꯗꯣ ꯁꯥꯟꯅꯕ ꯆꯠꯂꯦꯕ
ꯎꯝ ꯎꯝ
ꯑꯗꯨꯗꯩ ꯈꯪꯉꯦꯕ ꯆꯔꯨꯗ ꯁꯥꯟꯅꯕꯗꯣ ꯀꯌꯥꯃꯨꯛ ꯋꯥꯕ ꯏꯔꯨꯕ ꯃꯇꯝꯗ
ꯑ
ꯏꯁꯤꯡ ꯊꯦꯡꯕꯗ ꯊꯨꯞꯄꯗꯣ ꯏꯁꯥꯗ ꯖꯤꯡ ꯍꯤꯡ ꯀꯩꯅꯣ ꯇꯧꯔꯒꯥ ꯎꯝ ꯃꯣꯏ ꯍꯧꯖꯤꯛ ꯂꯧ ꯀꯟꯅꯥ ꯂꯤꯡꯂꯤ ꯂꯤꯡꯉꯦ ꯍꯥꯏꯕꯔꯣ ꯂꯤꯂꯦ ꯍꯥꯏꯕ꯭ꯔ ꯅꯣꯏꯗꯤ
ꯂꯧ ꯂꯤꯡꯕ ꯂꯤꯡꯕ ꯃꯤꯟꯁ ꯊꯥꯕ ꯆꯞ ꯃꯅꯩ ꯑꯃ ꯍꯥꯏꯗꯤ ꯑꯃꯃꯝ ꯄꯥꯏꯔ ꯄꯥꯏꯔ ꯌꯨꯡꯕꯗꯨ ꯅꯠꯇ꯭ꯔꯣ
ꯑꯥ ꯑꯥ
ꯑꯩꯖꯨ ꯈꯪꯗꯦꯗꯥ
ꯑꯩꯈꯣꯏꯁꯨ ꯑꯩꯈꯣꯏ ꯑꯩꯈꯣꯏꯗꯁꯨ ꯑꯗꯨꯃꯥꯏꯅ ꯍꯥꯏꯗ ꯑꯗꯨ ꯊꯔ
ꯍꯤ ꯑꯩꯁꯨ ꯈꯪꯇꯦ ꯏꯁꯥꯁꯦ ꯏꯅꯨꯡ ꯅꯨꯡꯉꯥꯏꯔꯛꯇ꯭ꯔꯦ
ꯀꯩꯒꯤꯅꯣ ꯀꯩꯒꯤꯅꯣ ꯅꯨꯡꯉꯥꯏꯅꯥ ꯂꯩꯌꯨꯅꯦ